ꯇꯥꯕ꯭ꯔꯣ
ꯇꯥꯏꯌꯦ
ꯀꯩꯗꯧꯔꯤꯅꯣ
ꯀꯩꯁꯨ ꯗꯧꯗꯦ ꯍꯧꯖꯤꯛꯇꯗꯤ ꯐꯝꯔꯒ ꯂꯩꯌꯦ ꯅꯪꯗꯤ
ꯑꯩꯁꯨ ꯍꯤꯞꯄ꯭ꯔ ꯂꯩꯔꯦ ꯀꯔꯤ ꯌꯦꯟꯖꯥꯡ ꯆꯥꯕ꯭ꯔꯣ
ꯉꯁꯤ ꯍꯥꯡꯒꯥꯝ ꯆꯥꯔꯦ ꯅꯪꯗꯤ
ꯑꯈꯣꯏꯁꯨ ꯂꯐꯨ ꯆꯥꯏꯌꯦ
ꯍꯥꯎꯕ꯭ꯔꯣ
ꯍꯥꯎꯋꯦ ꯁꯤꯡꯖꯨ ꯆꯥꯔꯦ ꯍꯦꯟꯖꯥꯡꯗꯤ ꯆꯥꯗꯦ
ꯀꯩꯗꯧꯔꯝ ꯃꯤꯅꯣ ꯅꯪꯗꯤ ꯍꯧꯖꯤꯛ
ꯑꯗꯨꯝ ꯇꯨꯝꯔ ꯀ ꯍꯤꯞꯔꯒ ꯂꯩꯥꯏꯔꯤꯗ ꯀꯔꯤꯁꯨ ꯇꯧꯅꯤꯡꯉꯥꯏ ꯂꯩꯗꯕꯒꯤ
ꯅꯨꯡꯉꯥꯏ ꯀꯣ ꯃꯤꯗꯤ
ꯅꯪꯁꯨꯅꯦ ꯄꯨꯡ ꯀꯌꯥꯗ ꯍꯧꯒꯠꯄ꯭ꯔꯣ
ꯊꯦꯡꯅ ꯍꯧꯒꯂꯦꯗ ꯑꯩꯗꯤ
ꯃꯥꯏ ꯇꯧꯔꯝꯅꯤꯕ ꯊꯦꯡꯅ ꯇꯨꯝꯃꯦ ꯊꯅ ꯍꯧꯒꯠ ꯂꯦ ꯎꯝ ꯉꯁꯤꯗꯤ ꯈꯔ ꯏꯪꯕ ꯃꯥꯜꯂꯦꯀꯣ
ꯍꯣꯏ ꯏꯡꯏ ꯅꯨꯡꯉꯥꯏ
ꯎꯝ ꯅꯠꯇ꯭ꯔꯗꯤ ꯑꯁ ꯌꯥꯝ ꯁꯥꯔ ꯂꯩꯔꯝꯒꯗꯕꯅꯦꯕ ꯍꯧꯖꯤꯛ ꯉꯔꯥꯡꯒꯨꯝꯕ ꯑꯣꯏꯔꯗꯤ
ꯍꯣꯏ ꯇꯨꯝꯃꯁꯨ ꯌꯗꯦꯅꯦ ꯁꯥꯔꯗꯤ
ꯑ ꯅꯪ ꯊꯕꯛ ꯀꯔꯤꯁꯨ ꯂꯩꯇꯦꯀꯣ
ꯍꯣꯏ ꯂꯩꯇꯦ
ꯅꯨꯡꯊꯤꯟ ꯑꯣꯏꯔꯝꯋꯥꯏꯗ ꯑꯩ ꯑ ꯑꯗꯨ ꯁꯥꯏꯠꯇ ꯂꯥꯛꯀꯦ ꯉꯥꯏꯍꯥꯛ ꯅꯪ ꯃꯈ ꯀꯨꯝꯃꯣ ꯏꯕꯥꯅꯤ ꯑꯥ ꯅꯪꯒꯤ ꯃꯔꯨꯞ ꯍꯣꯏꯒꯤ ꯔꯦꯟ ꯉꯔꯥꯡ ꯍꯣꯡꯗꯣꯛꯄ ꯍꯣꯏꯗꯣ
ꯍꯣꯏ
ꯇꯤꯟ ꯐꯤꯁ ꯀꯨꯝꯕ ꯆꯥꯅꯤꯡꯉꯦ ꯍꯥꯏꯌꯦ ꯑꯗꯨ ꯂꯥꯎꯕ ꯆꯠꯁꯦ ꯏꯕꯥꯅꯤ ꯅꯪ ꯀꯨꯝꯕ ꯌꯥꯒꯦꯔꯣ
ꯌꯥꯏꯦ ꯌꯥꯏꯌꯦ ꯆꯥꯆꯤ ꯆꯆꯤ
ꯎꯝ ꯑꯩ ꯏꯇꯣꯝꯇ ꯆꯠꯅꯤꯡꯗꯕꯒꯤ ꯕꯤꯟꯁ ꯀꯨꯝꯕ ꯈꯔꯒ ꯂꯧꯒꯦꯕ
ꯍꯣꯏ ꯍꯣꯏ
ꯑꯩ ꯀꯣꯜ ꯇꯧꯔꯛꯀꯦ ꯑꯃꯨꯛꯀ ꯅꯪ ꯑꯥ ꯈꯔ ꯁꯥꯡꯕ ꯃꯇꯝꯗꯀꯣ ꯄꯨꯡ ꯁꯤꯛꯁ ꯁꯤꯛꯁ ꯀꯨꯝꯕꯔꯥ ꯁꯚꯦꯟ ꯒꯨꯝꯕꯔꯥꯗ ꯈꯔ ꯏꯪꯕ ꯃꯇꯝꯗ ꯂꯥꯛꯀꯦ
ꯂꯥꯎ ꯂꯥꯎ ꯌꯥꯏ ꯌꯥꯏ ꯂꯥꯎ ꯑꯩꯁꯨ ꯊꯕꯛ ꯂꯩꯇꯦ ꯆꯠꯄ ꯌꯥꯏ ꯀꯩꯁꯨ ꯀꯥꯏꯗꯦ
ꯑ ꯑꯗꯨꯝ ꯗꯨꯀꯥꯟ ꯏꯆꯦ ꯑꯩꯈꯣꯏꯅ ꯅꯍꯥꯟ ꯐꯝꯂꯝꯝꯕ ꯗꯨꯀꯥꯟ ꯃꯅꯥꯛꯇꯨꯅꯤꯗ ꯑꯗꯨꯗ ꯑꯗꯨꯝ ꯊꯤꯔꯁꯦ ꯂꯥꯞꯅꯗꯤ ꯆꯠꯂꯒꯁꯦ ꯁꯥꯕꯅꯤꯅ
ꯍꯣꯏ
ꯍꯧꯖꯤꯛꯇꯤ ꯀꯔꯤ ꯀꯔꯤ ꯇꯧꯔꯒ ꯂꯩꯒꯦꯔꯣ
ꯑꯁ ꯈꯪꯗꯦꯗ ꯊꯕꯛꯁꯨ ꯇꯧꯅꯤꯡꯗꯦ ꯇꯜꯂꯦ
ꯃꯣꯕꯥꯏꯜ ꯂꯤꯖꯦꯟꯒꯨꯝꯕ ꯁꯥꯅꯕ꯭ꯔꯣ
ꯇꯣꯛꯂꯦꯗ ꯍꯧꯖꯤꯛ ꯀꯥꯟꯗꯤ
ꯃꯊꯥ ꯁꯥꯈ꯭ꯔꯕꯒꯤ ꯇꯣꯛꯈ꯭ꯔꯕ꯭ꯔꯣ ꯍꯥꯥ
ꯀꯔꯤ ꯍꯥꯏꯕꯔ
ꯃꯊꯥ ꯁꯥꯈ꯭ꯔꯕꯒꯤ ꯇꯣꯛꯈ꯭ꯔꯕ꯭ꯔꯣ
ꯇꯟꯕꯒꯤꯅꯤꯗ ꯁꯥꯟꯅꯥꯅꯤꯡꯉꯗꯤ ꯑꯃꯨꯛꯀ ꯏꯟꯁꯇꯜ ꯇꯧꯔꯒ ꯁꯥꯟꯅꯗꯣꯏꯅꯦ
ꯇꯝꯅꯤꯗ
ꯍꯣꯏ
ꯍꯧꯖꯤꯛꯇꯤ ꯍꯣꯁꯄꯤꯇꯥꯜꯒꯤ
ꯇꯥꯕ꯭ꯔꯣ ꯅꯪꯒꯤ ꯈꯣꯟ ꯇꯥꯗꯦ
ꯑꯩꯒꯤ ꯃꯈꯣꯟ ꯇꯥꯗꯦ ꯇꯥꯔꯕ꯭ꯔꯣ ꯑ ꯑꯩꯒꯤꯁꯦ ꯃꯔꯛ ꯃꯔꯛꯇ ꯋꯥꯏꯐꯥꯏꯁꯨ ꯁꯝꯕꯒꯤꯀꯣ
ꯑꯣ ꯍꯣ
ꯐꯤ ꯀꯃꯟ ꯔꯨꯝꯗ ꯊꯣꯛꯑꯗꯤ ꯋꯥꯏꯐꯥꯏꯒꯤ ꯅꯦꯠꯋꯥꯥꯛꯇꯣ ꯌꯥꯝꯅ ꯅꯨꯡꯉꯥꯏꯇꯦꯕ
ꯔꯤꯆꯥꯔꯁ ꯍꯥꯞꯄꯣꯅ
ꯔꯤꯆꯥꯔꯖꯀꯤꯁꯨ ꯑꯃꯨꯛꯀ ꯃꯣꯕꯥꯏꯜ ꯗꯇꯥ ꯑꯃꯨꯛꯀ ꯑꯣꯟ ꯇꯧꯋꯦ ꯁꯨꯃꯥꯏꯅ ꯇꯧꯔ ꯂꯩꯕꯅꯦꯕ
ꯆꯥ ꯅꯪꯒꯤ ꯌꯨꯝꯗꯗꯤ ꯅꯦꯠꯋꯥꯛ ꯐꯗꯕ ꯑꯃ ꯃꯥꯜꯂꯦ ꯐꯠꯇꯕ ꯃꯥꯜꯂꯦ ꯑꯗꯨꯗꯤ
ꯑꯣ ꯑꯩꯅ ꯃꯣꯏꯒꯤꯗꯣ ꯏꯆꯦꯈꯣꯏꯒꯤ ꯔꯨꯝ ꯈꯛꯇ ꯋꯥꯏ ꯁ꯭ꯋꯥꯏꯗꯣ ꯆꯠꯂꯤꯕ ꯍꯥꯏꯕꯗꯤ ꯅꯨꯡꯉꯥꯏꯅ ꯆꯠꯄꯗꯣ ꯐꯨꯜꯗ ꯑꯁꯤ ꯔꯨꯝ ꯅꯀꯟꯗ ꯑꯀꯟꯕꯣꯏꯒꯤꯗꯤ ꯐꯖꯅ ꯆꯠꯇ꯭ꯔꯦꯕ ꯑꯗꯨꯗꯒꯤ ꯋꯥꯔꯦꯕ ꯍꯣꯏ
ꯅꯨꯡꯉꯥꯏꯇꯦꯗ ꯑꯗꯨꯗꯤ
ꯅꯣꯏꯁꯨ ꯋꯥꯏꯐꯥꯏ ꯄꯥꯏꯔꯒ ꯂꯩꯕ꯭ꯔꯥ
ꯋꯥꯏ ꯐꯥꯏ ꯂꯩꯑꯦ ꯑꯗꯨꯁꯨ ꯑꯩꯗꯤ ꯑꯟꯂꯤꯃꯤꯇꯦꯠꯅꯦ ꯑꯩꯒꯤ ꯗꯇꯥꯗꯤ
ꯑꯣ ꯑꯩꯗꯤ ꯀꯣꯂꯦꯖꯇꯁꯨ ꯔꯤꯆꯥꯔꯁ ꯀꯥꯞꯄꯕꯣ ꯋꯥꯏꯐꯥꯏ ꯑꯗꯨꯝ ꯁꯝꯈ꯭ꯔꯕꯅꯤꯅ ꯍꯟꯗꯛꯇꯤ ꯔꯤꯆꯥꯔꯖ ꯌꯥꯝ ꯇꯨ ꯍꯟꯗ꯭ꯔꯦꯠ ꯅꯥꯏꯟꯇꯤꯟ ꯈꯛꯇ ꯗꯨꯝ ꯔꯤꯆꯥꯔꯁꯠ ꯀꯥꯞ ꯄꯔꯗꯅ ꯏꯟꯇꯔꯅꯦꯠꯇꯣ ꯍꯣꯁꯇꯦꯜꯒꯤ ꯋꯥꯏꯐꯥꯏꯅ ꯑꯗꯨꯝ ꯄꯥꯏꯕꯒꯤ ꯄꯥꯏꯅꯤꯉꯥꯏ ꯑꯩꯗꯣ ꯄꯥꯝꯃꯨꯏꯌꯦꯕ ꯌꯥꯝꯅ ꯏꯟꯇꯔꯅꯦꯠꯇꯣ
ꯄꯩꯁꯥ ꯌꯥꯝ ꯁꯦꯞ ꯇꯧꯏꯅ ꯑꯗꯨꯗꯤ ꯅꯪꯒꯤ
ꯑ ꯁꯦꯐ ꯑꯣꯏꯔꯦ ꯑꯗꯨꯝ ꯋꯥꯏꯐꯥꯏꯗꯣ ꯇ꯭ꯋꯦꯟꯇꯤ ꯐꯣꯔ ꯁꯚꯦꯟ ꯑꯣꯟ ꯇꯧꯔꯒ ꯂꯩꯕꯒꯤ ꯑꯗꯨꯁꯨ ꯋꯥꯏ ꯐꯥꯏ ꯑꯅꯤ ꯆꯠꯂꯦꯕ
ꯑꯁ ꯌꯥꯝ ꯍꯩꯀꯣ
ꯎꯝ ꯑꯝꯅ ꯑꯃꯅꯗꯤ ꯅꯨꯡꯊꯤꯟꯒꯨꯝꯕ ꯃꯇꯝꯗꯗꯤ ꯄꯥꯏꯗꯕ ꯄꯥꯏꯕ ꯌꯥꯗꯕ ꯋꯥꯏꯐꯥꯏ ꯑꯃ ꯂꯩꯌꯦꯕ ꯅꯨꯡꯗꯥꯡ ꯍ ꯄꯥꯏꯕ ꯋꯥꯏꯐꯥꯏ ꯑꯃ ꯑꯗꯨꯒ ꯑꯗꯨꯝ ꯊꯤꯟꯅ ꯄꯥꯏꯕ ꯋꯥꯏ ꯋꯥꯏ ꯌꯥꯕ ꯑꯃ ꯂꯩꯕ ꯑꯗꯨꯗꯒꯤ ꯑꯗꯨꯝ ꯄꯥꯏꯔ ꯂꯩꯕ
ꯎꯝ ꯁꯤꯛꯁ ꯗꯨꯉꯥꯏꯗꯅ ꯀꯩ ꯍꯥꯏꯕ꯭ꯔꯥ
ꯁꯤꯛꯁ ꯍꯥꯏꯣ ꯍꯥꯏꯔꯣ
ꯂ ꯂꯥꯁ ꯁꯤ ꯑꯗꯨ ꯍꯥꯏꯥꯏꯗ ꯁꯤꯛꯁ ꯄꯤ ꯑꯦꯝ
ꯍꯣꯏ ꯑꯗꯨ ꯁ꯭ꯋꯥꯏꯗ ꯂꯥꯛꯑꯒꯦ ꯑꯩ ꯑꯗꯨꯝ ꯂꯩꯒꯅꯤꯅꯀꯣ ꯉꯁꯤꯗꯤ
ꯍꯣꯏ ꯊꯕꯛ ꯂꯩꯇꯦ ꯉꯁꯤꯗꯤ
ꯅꯣꯏ ꯕꯖꯥꯔꯒꯨꯝꯕꯗꯤ ꯆꯠꯂꯔꯣꯏꯗ꯭ꯔꯣ ꯑꯥ ꯁꯣꯞꯄꯤꯡ ꯆꯠꯂꯔꯣꯏ ꯑꯥꯗ ꯅꯣꯏꯗꯤ ꯁꯤꯗ ꯂꯩꯕꯅꯤꯅ
ꯄꯩꯁ ꯄꯩꯁꯥꯗꯤ ꯂꯩꯇꯦꯗꯥ
ꯍꯟꯗꯛꯅꯦ ꯗ꯭ꯔꯦꯁ ꯐꯖ ꯐꯖꯕ ꯂꯩꯈ꯭ꯔꯕꯅꯦ ꯑꯥꯗꯣ ꯈꯣꯏꯅ ꯆꯠꯀꯟꯕ ꯃꯐꯝꯗ
ꯑꯍꯣ ꯄꯩꯁꯥ ꯂꯩꯔꯗꯤ ꯑꯃꯨꯛꯀ ꯆꯠꯀꯦ
ꯎꯝ ꯑꯁ ꯅꯍꯥꯟꯗꯣ ꯅꯪ ꯑꯁꯤꯗ ꯂꯥꯏꯔꯝꯃꯦ ꯍꯥꯏꯔꯗꯤ ꯐꯗꯣꯏꯅꯦ ꯁꯇꯔꯗꯦ ꯃꯥꯔꯀꯦꯠ ꯆꯠ ꯅꯣꯏ ꯀꯧꯔꯝꯒꯗꯝꯅꯦ ꯑꯩ ꯄꯥꯝꯃꯣꯌꯦ ꯌꯥꯝꯅ ꯁꯤꯗ ꯂꯥꯛꯑꯒ ꯀꯤꯂꯤꯞ ꯑꯃ ꯐꯥꯎ ꯂꯩꯗꯕꯤ ꯍꯜꯂꯛꯈ꯭ꯔꯅꯤ ꯑꯩ ꯍꯟꯗꯛ ꯁ ꯁꯇꯥꯔꯗꯦ ꯃꯥꯔꯀꯦꯠ ꯆꯠꯄ ꯐꯪꯒꯦꯔꯥꯅ ꯐꯪꯗ꯭ꯔꯒ ꯇꯣꯛꯈ꯭ꯔꯅꯤ
ꯃꯤꯗꯤ ꯄꯩꯁꯥ ꯌꯥꯝ ꯄꯥꯏꯔ ꯃꯥꯂꯦꯀꯣ
ꯅꯠꯇꯦ ꯁꯤꯗꯒꯤꯗꯤ ꯑꯥ ꯍꯣꯏ ꯍꯣꯁꯇꯦꯜꯗ ꯂꯩꯕꯒꯤꯗꯒꯤꯗꯤ ꯁꯤꯗꯅꯗꯤ ꯂꯩꯕꯅ ꯍꯦꯟꯅ ꯍꯣꯡꯉꯦꯅ
ꯍꯣꯏ ꯆꯨꯝꯃꯦ ꯗꯨꯗꯤ
ꯑꯗꯨꯅ ꯁꯤꯗꯒꯤ ꯂꯩꯔꯒ ꯄꯨꯔꯛꯄꯅ ꯍꯦꯟꯅ ꯐꯩꯌꯦꯕ
ꯎꯝ
ꯔꯚꯔ ꯐꯥꯎ ꯂꯨꯄꯥ ꯇꯔꯥꯒꯤ ꯐꯥꯎ ꯂꯩꯕ ꯐꯪꯗꯦꯗ ꯁꯤ ꯁꯇꯔꯗꯦ ꯃꯥꯔꯀꯦꯠꯇꯗꯤ ꯌꯥꯝ ꯍꯣꯡ ꯍꯣꯡꯅ ꯂꯨꯄꯥ ꯇꯔꯥꯒꯤ ꯌꯥꯝ ꯂꯩꯕꯅꯦꯕ
ꯍꯥꯟꯅ ꯑꯩꯉꯣꯟꯗ ꯀꯣꯜ ꯇꯧꯔꯗꯤ ꯄꯨꯟꯅ ꯆꯠꯕ ꯌꯥꯕ
ꯅꯍꯥꯟꯗꯣ ꯆꯠꯄ꯭ꯔꯣ ꯅꯣꯏ
ꯆꯠꯂꯤ
ꯑꯁ ꯄꯥꯝꯃꯨꯕꯅ ꯁꯤꯔꯦꯗ ꯑꯩ ꯑꯁꯤ ꯎꯝ ꯁꯦꯇꯔꯗꯦ ꯃꯥꯔꯀꯦꯠꯀꯤ ꯆꯠ ꯑꯩꯈꯣꯏ ꯅꯍꯥꯟ ꯗ꯭ꯔꯤꯡ ꯂꯩꯕ ꯔꯣꯝꯗꯣ
ꯑꯩ ꯀꯥꯎꯒ꯭ꯔꯦ
ꯂꯝꯕꯤ ꯅꯍꯥꯟ ꯑꯩꯈꯣꯏ ꯑꯍꯨꯝ ꯗ꯭ꯔꯤꯡ ꯃꯄꯥ ꯇꯔꯥ ꯇꯔꯥꯒꯤ ꯂꯩꯕꯗꯣ
ꯍꯣ ꯍꯣꯏ
ꯑꯗꯨꯒꯤ ꯂꯝꯕꯤꯗ ꯁ꯭ꯐꯥꯎ ꯆꯠꯁꯦꯔꯥ ꯀ꯭ꯂꯤꯞꯀꯨꯝꯕ ꯌꯣꯟꯕ꯭ꯔꯥ ꯌꯦꯡꯕ ꯆꯠꯁꯦ ꯃꯔꯛ ꯌꯥꯅꯤꯀꯣ ꯍꯧꯔꯦꯟ
ꯑꯝ ꯑꯩꯅ ꯈꯟꯕꯗꯗꯤ ꯂꯩꯗꯤ ꯂꯩꯔꯝꯃꯔꯣꯏꯗ ꯍꯧꯖꯤꯛꯇꯤ
ꯅꯥ ꯈꯔ ꯗꯨꯀꯥꯟꯗꯤ ꯂꯩꯗꯤ ꯂꯩꯕꯅꯦꯕ
ꯍꯣꯏ ꯔꯩ
ꯗꯣ ꯍꯔꯦꯟꯅꯤ
ꯐꯖꯔꯣꯏꯗ ꯊꯤꯔꯝꯃꯅꯤ
ꯐꯖꯕꯒꯤ ꯅꯠꯇꯦ ꯑꯗꯨꯝ ꯃꯔꯛ ꯃꯔꯛꯇ ꯍꯥꯞꯅꯤꯡꯉꯥꯏ ꯈꯛꯇ ꯍꯥꯏꯕꯅꯤꯗ
ꯍꯣꯏ
ꯐꯖꯕꯒꯤ ꯄꯣꯠ ꯂꯩꯗ꯭ꯔꯦ ꯍꯧꯖꯤꯛꯀꯥꯟꯗꯤ
ꯂꯨꯄꯥ ꯅꯖ꯭ꯔꯒꯨꯝꯕꯖꯨ ꯂꯩꯕꯅꯤ
ꯍꯣꯏ ꯍꯣꯡ ꯍꯣꯡꯕꯗ ꯊꯤꯔꯦ ꯂꯩꯕꯅꯦ ꯂꯥꯏꯔꯝꯅꯤꯅ ꯑꯈꯣꯏꯗꯤ
ꯍꯣꯏ
ꯅꯣꯏꯗꯤ ꯑꯁ ꯍꯣꯁꯄꯤꯇꯥꯜ ꯆꯠꯅꯤꯡꯉꯥꯏꯁꯨ ꯃꯇꯝ ꯈꯪꯗ꯭ꯔꯤꯀꯣ ꯅꯕꯥꯟꯅꯤꯗꯤ
ꯑꯁ ꯃꯊꯥ ꯁꯥꯔꯦ ꯑꯩꯗꯨ ꯍꯣꯁꯄꯤꯇꯥꯜꯒꯤꯗꯤ ꯍꯪꯒꯅꯨ ꯑꯩꯉꯣꯟꯗ ꯋꯥꯍꯪ ꯍꯪꯗꯤ
ꯑꯁ ꯅꯕꯥꯅꯤꯗꯣ ꯊꯨꯅꯁꯨ ꯇꯧꯗ꯭ꯔꯗꯤ ꯃꯤꯅ ꯇꯧꯕ ꯂꯣꯏꯕ ꯃꯇꯝꯗ ꯅꯕꯥꯅꯤꯅ ꯂꯣꯏꯗ꯭ꯔꯒ ꯂꯩꯒꯅꯤꯀꯣ ꯑꯃꯨꯛꯀꯁꯨ
ꯍꯣꯏ ꯃꯇꯝ ꯑꯁ ꯌꯥꯝ ꯃꯥꯡꯍꯟꯈ꯭ꯔꯦ ꯏꯕꯥꯅꯤ
ꯕꯦꯔꯥ ꯌꯥꯝ ꯀꯥꯔꯅꯤꯅꯦ ꯑꯗꯨꯗꯤ
ꯀꯟꯐꯥꯝ ꯇꯧꯕꯁꯨ ꯂꯩꯇꯦ ꯑꯗꯨꯒꯤꯅꯤ
ꯍꯣꯏ ꯑꯁ ꯐꯖꯅ ꯇꯧꯔꯣꯗ ꯐꯖꯅ ꯄ꯭ꯔꯦ ꯇꯧꯔꯒ ꯊꯤꯔꯣ
ꯍꯣꯏ
ꯑꯟꯅ ꯑꯃ ꯐꯪꯕꯗꯤ ꯐꯪꯒꯅꯤ ꯑꯗꯨ ꯄꯩꯁꯥ ꯌꯥꯝ ꯌꯥꯝꯕꯗꯒꯤ ꯅꯨꯡꯉꯥꯏꯇꯦ ꯍꯥꯏꯕ ꯋꯥꯅꯤꯗ
ꯍꯣꯏ ꯑꯁ ꯄꯩꯁꯥ ꯍꯣꯁꯄꯤꯇꯥꯜ ꯑꯃ ꯑꯃꯖꯦ ꯄꯩꯁꯥ ꯌꯥꯝ ꯆꯪꯉꯦ
ꯂꯤꯁꯤꯡ ꯃꯉꯥꯃꯨꯛ ꯅꯤꯕꯗꯨꯗꯤ ꯌꯦꯡꯉꯣ ꯔꯦꯟꯒꯤꯁꯨ ꯄꯤꯒꯅꯤ ꯌꯨꯝꯒꯤꯁꯨ ꯇꯨ ꯑꯗꯨ ꯑꯣꯏꯔꯗꯤ ꯌꯦꯡꯉꯨꯅꯦ ꯄꯩꯁꯥ ꯌꯥꯝ ꯆꯠꯀꯅꯤꯕ
ꯑꯁ ꯌꯥꯝ ꯑꯦꯁꯄꯦꯟꯁꯤꯚ ꯑꯣꯏꯌꯦ ꯇꯜꯂꯦ ꯑꯈꯣꯏꯒꯤ ꯇꯣꯂꯣꯞ ꯆꯥꯔꯅꯤ
ꯆꯥꯛ ꯍꯦꯟꯖꯥꯡ ꯂꯩꯒꯅꯤ ꯌꯦꯡꯉꯣ ꯑꯗꯨ ꯑꯣꯏꯕꯒꯤ ꯑꯁ
ꯍꯣꯏ
ꯄꯩꯁꯥ ꯌꯥꯝ ꯆꯠꯀꯅꯤ ꯑꯗꯨꯅ ꯑꯁ ꯃꯊꯥ ꯁꯥꯏꯗ ꯑꯩ ꯁꯨꯨꯝ ꯈꯜꯂꯒ ꯐꯖꯅ ꯇꯧꯋꯣ
ꯍꯣꯏꯗ ꯇꯧꯒꯅꯤꯗ ꯇꯧꯋꯤ
ꯗꯤꯁ ꯃꯟꯗꯤ ꯗꯦꯠ ꯇꯦꯟ ꯁꯨꯗ꯭ꯔꯤꯀꯥꯟꯗ ꯇꯧꯅꯤꯡꯉꯥꯏ ꯍꯣꯠꯅꯔꯣꯅ ꯅꯕꯥꯅꯤꯁꯨ
ꯌꯥꯝ ꯍꯣꯠꯅꯔꯦ ꯏꯃꯥꯟꯅꯕꯤ ꯌꯥꯗꯕꯒꯤꯅꯦ
ꯑꯣ ꯑꯁꯤ ꯑꯅꯛꯄꯒꯤ ꯍꯣꯁꯄꯤꯇꯥꯜꯗꯣ ꯌꯥꯔꯗꯤ ꯐꯥꯗꯨꯏꯕꯀꯣ ꯑꯈꯣꯏꯅ ꯍꯧꯖꯤꯛ ꯂꯩꯐꯝꯒ ꯅꯛꯄ ꯄꯤꯔꯥꯜꯗꯣ
ꯍꯣꯏ ꯍꯪꯉꯦ ꯑꯗꯨ ꯌꯥꯗꯦ ꯃꯣꯏꯗꯨ
ꯅꯣꯏ ꯗꯦꯂꯤꯁꯤꯁꯀꯤ ꯂꯩꯇꯕꯒꯤꯔꯥ
ꯍꯣꯏ ꯂꯩꯇꯦ ꯍꯥꯏ ꯌꯥꯗꯦ ꯍꯥꯏꯌꯦꯕ ꯑꯗꯨꯒꯤ ꯎꯄꯥꯏ ꯂꯩꯇꯦ
ꯑꯣ ꯏꯟꯇ꯭ꯔꯟ ꯄꯨꯕ ꯌꯥꯗꯦ ꯍꯥꯏꯕ꯭ꯔꯥ ꯃꯣꯏ ꯍꯣꯁꯄꯤꯇꯥꯜ
ꯍꯣꯏ ꯌꯥꯔꯦ꯫
ꯑꯩꯅ ꯑꯩꯗꯤ ꯑꯗꯨꯒꯤ ꯍꯣꯁꯄꯤꯇꯥꯜꯗ ꯑꯩꯒꯤ ꯁꯤꯗ ꯂꯩꯥꯕ ꯏꯆꯦ ꯈꯣꯏꯗꯣ ꯈꯪ ꯅꯥꯕ ꯂꯩꯌꯦꯕ꯫ ꯀꯨꯀꯤ ꯅꯨꯄꯤ ꯑꯃ ꯂꯩꯕ ꯑꯗꯨ ꯅꯨꯄꯤꯗ ꯅꯦꯛꯁ ꯌꯦꯔꯒꯨꯝꯕ ꯑꯁꯤꯗ ꯈꯔ ꯅꯥꯛꯄꯅꯤꯅ ꯍꯥꯡꯕꯤꯌꯣꯅ ꯈꯜꯂ ꯂꯩꯕꯅꯤꯅꯦ ꯑꯁ ꯍꯣꯞ ꯀꯥꯏꯔꯦꯅꯦ ꯑꯗꯨꯗꯤ ꯑꯩꯗꯤ꯫
ꯍꯥꯏꯗꯤ ꯑꯇꯣꯞꯄ ꯗꯤꯄꯥꯔꯠꯃꯦꯟꯈꯣꯏꯒꯤꯗꯤ ꯈꯪꯗꯦ꯫
ꯑꯣ꯫
ꯑꯇꯣꯞꯄ ꯗꯤꯄꯥꯔꯠꯃꯦꯟꯒꯤ ꯍꯣꯏ ꯑꯩꯈꯣꯏ ꯃꯤꯁꯤꯡꯅꯁꯨ ꯇꯧꯗꯤ ꯇꯥꯋꯦ ꯑꯗꯨꯁꯨ ꯑꯩꯈꯣꯏꯒꯤꯗꯤ ꯍꯣꯏ ꯇꯧ ꯂꯩꯌꯦ-ꯂꯩꯌꯦ꯫ ꯄꯈꯠꯀꯅꯨꯗꯥ ꯅꯪꯗꯤ ꯅꯦꯛꯁ ꯌꯦꯔꯅꯤꯅ ꯍꯧꯖꯤꯛ ꯐꯥꯎ ꯏꯕꯥꯅꯤꯗꯤ ꯐꯪꯁꯨ ꯐꯪꯗꯅ ꯅꯦꯛꯁ ꯏꯌꯥꯔꯒꯤ ꯃꯊꯥ ꯁꯥꯒꯅꯤꯅ꯫
ꯅꯣꯏꯒꯤ ꯁꯤꯅꯤꯌꯔ ꯂꯩꯕꯗꯣ ꯄꯩꯁꯥ ꯄꯤꯕ꯭ꯔꯥ꯫
ꯄꯤꯗꯦ꯫
ꯄꯤꯗꯦ꯫ ꯑꯣ ꯑꯩꯁꯦ ꯑꯁꯤꯒꯨꯝꯕꯗ ꯅꯛꯄꯗ ꯍꯥꯏꯕꯗꯤ ꯏꯆꯦꯈꯣꯏꯒꯤ ꯃꯅꯥꯛꯇ ꯂꯩꯔꯁꯨ ꯑꯗꯨꯗ ꯆꯠꯂꯗꯤ ꯄꯩꯁꯥꯗꯣ ꯄꯨꯔꯥꯗꯤ ꯁꯦꯚ ꯇꯧꯅꯤꯅꯀꯣ꯫ ꯈꫭꯡꯅ ꯆꯠꯄꯅꯤꯅ ꯑꯗꯨꯒꯤ ꯈꯠꯂꯒ ꯐꯪꯔꯗꯤꯅ ꯑꯩ ꯑꯁ ꯈꯠꯂꯒ ꯂꯩꯅꯤ ꯑꯁ
ꯍꯪꯉꯣ-ꯍꯪꯉꯣ ꯃꯤ ꯃꯤ ꯈꯪꯅꯕ ꯂꯩꯔꯗꯤꯀꯣ꯫
ꯎꯝ ꯑꯩꯗꯤ ꯍꯧꯖꯤꯛ ꯑ ꯑꯈꯣꯏꯒꯤ ꯔꯣꯝ ꯍꯥꯏ ꯍꯧꯖꯤꯛ ꯅꯃꯥꯟꯅꯕꯤ ꯈꯣꯏꯅ ꯇꯥꯎꯕ ꯃꯐꯝꯗꯗꯤ ꯂꯩꯅꯤꯡꯗ꯭ꯔꯦꯕ꯫
ꯍꫭ ꯍꯣ ꯍꯣꯏ꯫
ꯁꯤꯗꯒꯤꯒꯨꯝꯕꯅ ꯇꯥꯎꯕꯅ ꯈꯔ ꯑꯣꯏꯅꯤꯡꯉꯦꯕ ꯑꯗꯨ
ꯑ ꯈꯔꯁꯨ ꯅꯨꯡꯉꯥꯏꯗꯤ ꯅꯨꯡꯉꯥꯏꯒꯅꯤ ꯍꯥꯏꯗꯤ ꯄꯩꯁꯥꯗꯤ ꯌꯥꯝ ꯇꯥꯡꯉꯦ ꯑꯗꯨꯁꯨ
ꯎꯝ
ꯊꯕꯛ ꯂꯣꯏꯔꯀꯥꯟꯗ ꯊꯤꯔꯗꯤꯀꯣ ꯁꯦꯂꯔꯤ ꯗꯤ ꯈꯔꯥ ꯅꯨꯡꯉꯥꯏꯔꯅꯨꯕ ꯑꯗꯨꯒꯤ꯫
ꯎꯝ ꯁ ꯒꯌ꯭ꯥꯟ ꯇꯥꯗꯔ꯭ꯦꯗꯥ꯫
ꯄꯥꯏ ꯂꯩꯇꯦ꯫
ꯃꯊꯥ ꯁꯥꯔꯦ ꯐꯒꯤ ꯅꯠꯇꯦ꯫ ꯋꯥꯅꯤꯡꯉꯥꯏ ꯌꯥꯝ ꯂꯩꯔꯤꯌꯦꯅꯦ꯫
ꯍꯣꯏ꯫
ꯁꯤ ꯊꯥꯕꯥꯛꯁꯤ꯫ ꯍꯩ ꯍꯥ꯫
ꯅꯪꯒꯤ ꯅꯃꯥꯟꯅꯕꯤꯗꯤ꯫
ꯂꯩꯌꯦ ꯃꯪ
ꯎꯝ ꯃꯥꯁꯨ ꯗꯨꯝ ꯐ꯭ꯔꯤꯗ ꯂꯩꯔꯕ꯭ꯔꯥ꯫
ꯍꯣꯏ꯫
ꯉꯥꯏꯌꯨꯀꯣ꯫